ꯇꯥꯔꯦ ꯇꯥꯔꯦ
ꯉꯁꯥꯏ ꯑꯩꯈꯣꯏꯅꯤꯒꯤ ꯋꯥꯔꯤꯗꯣ
ꯍꯣꯏ ꯍꯣꯏ ꯍ
ꯅꯋꯥ ꯌꯥꯝ ꯅꯨꯡꯉꯥꯏꯇꯕ ꯀꯩꯅꯣ ꯅꯪ ꯀꯩꯊꯦꯜ ꯀꯥꯅꯤꯡꯗꯕ꯭ꯔꯣ
ꯀꯩꯊꯦꯜ
ꯎꯝ ꯎꯝ
ꯏꯟꯁꯥꯡ ꯂꯩꯔꯤꯗ ꯑꯩꯈꯣꯏ ꯌꯥꯝ ꯀꯩꯅꯣ ꯇꯧꯕꯤꯔꯁꯨ ꯌꯦꯟꯁꯥꯡꯗꯣ ꯂꯣꯏꯅ ꯍꯦꯛ ꯍꯦꯛ ꯄꯟꯒꯂꯦꯕ ꯄꯩꯁꯥ ꯃꯥꯡꯒꯂꯅ
ꯑꯣ
ꯑ ꯍꯤꯡꯒꯣꯜꯗꯒꯨꯝꯕ ꯀ꯭ꯔꯤ ꯀꯔꯤꯅꯣꯗ ꯌꯦꯡꯉꯒ ꯑꯗꯨ ꯂꯧ ꯆꯥꯅꯤꯡꯉꯥꯏ ꯂꯩꯇꯦ ꯇ꯭ꯔꯦ ꯍꯥꯏꯕ ꯃꯇꯝꯗꯅ ꯀꯩꯊꯦꯜꯗꯤ ꯀꯥꯕꯅꯦ ꯍꯥꯏꯗꯤ ꯇ ꯀꯦ ꯊꯅꯁ ꯄꯥꯛꯀꯗꯤꯦ
ꯑꯩꯅ ꯀꯩꯊꯦꯜ ꯀꯥꯕꯗꯤ ꯏꯟꯁꯥꯡ ꯂ ꯂꯧꯅꯤꯡꯕꯒꯤ ꯅꯠꯇꯕ
ꯆꯨꯖꯥꯛ
ꯎ ꯎꯝ ꯌꯦꯟꯁꯥꯡ ꯂꯎꯕꯤꯡꯕꯒꯤ ꯅꯠꯇꯦꯕ ꯑꯩꯁꯦ ꯇꯣꯡꯅꯤꯡꯉꯥꯏꯒꯤ ꯆꯄꯥꯛꯜꯗꯣ ꯂꯧꯅꯤꯡꯕ
ꯎꯥ
ꯑꯩꯁꯦꯦ ꯄꯥꯛ ꯇꯣꯡꯅꯤꯡꯉꯥꯏ ꯂꯩꯇ꯭ꯔꯦꯕ
ꯑꯣ ꯑꯗꯨ ꯑꯣꯏꯔ ꯂꯤ ꯍꯥꯥꯛꯂ ꯏꯔꯒ ꯆꯠꯁꯤꯅ ꯅꯨꯡꯁꯥ ꯀꯩꯅꯣ ꯇꯧꯧꯕ ꯃꯇꯝꯗ ꯄꯨꯡ ꯑꯅꯤ ꯀꯩꯅꯣꯒꯨꯝꯕꯗ ꯍꯦꯛ ꯆꯠꯂꯒ ꯍꯦꯛ ꯂꯥꯛꯑꯒ ꯆꯥꯛ ꯌꯦꯟꯁꯥꯡ ꯊꯣꯡꯕ ꯌꯥꯕ ꯃꯇꯝꯗ ꯄꯨꯡ ꯃꯔꯤꯒꯨꯝꯕꯗ ꯌꯨꯝ ꯌꯥꯎꯔꯗꯤ ꯌꯥꯔꯦ ꯑꯗꯨꯅ
ꯑ
ꯅꯪꯗꯤ ꯅꯩꯅ ꯆꯠꯅꯤꯡꯕ꯭ꯔꯣ
ꯅꯠꯇꯦꯗ ꯑꯩꯅ ꯑꯁꯨꯝ ꯍꯪꯕꯅꯤꯗ ꯑꯩꯁꯨ ꯍꯧꯖꯤꯛ ꯛꯇꯤ ꯆꯥꯅꯤꯡꯗꯦ ꯈꯔ ꯅꯨꯡꯊꯤꯟ ꯄꯨꯡ ꯑꯅꯤ ꯀꯣ ꯑꯅꯤ ꯑꯅꯤ ꯃꯈꯥꯏ ꯑꯗꯨꯏ ꯋꯥꯏꯗ
ꯎꯝ
ꯆꯠꯁꯤꯔꯥ ꯉꯔꯥꯡ ꯑꯄꯥꯏꯗꯣ ꯆꯠꯁꯦ ꯍꯥꯏꯅꯤ ꯇꯧꯕꯅꯤꯗꯣ ꯑꯁ ꯑꯉꯥꯡꯁꯦ ꯄꯨꯔꯒ ꯆꯠꯂꯗꯤ ꯋꯥꯒꯗꯧꯕ
ꯎꯝ
ꯑꯟꯥꯟꯕ
ꯑꯣ
ꯑꯉꯥꯡ ꯄꯨꯔꯒ ꯆꯠꯄꯁꯨ ꯅꯨꯡꯉꯥꯏꯇꯦꯕ
ꯎꯝ
ꯎꯝ ꯃꯁꯥ ꯁꯥꯗꯣꯛꯄ ꯍꯧꯔꯕꯒꯤ ꯑꯩꯗꯤ ꯀꯟꯅ ꯑꯦꯛꯁꯔꯁꯥꯏꯖ ꯇꯧꯔꯤ ꯍꯣꯡꯅꯛꯅꯕꯒꯤꯗꯣꯛꯁꯔꯁꯥꯏꯁ ꯇꯧꯔꯨꯔꯗꯤ ꯑꯩ ꯑꯦꯛꯁꯔꯁꯥꯏꯖꯁꯨ ꯇꯥꯎꯧꯕꯒꯤꯅꯤ ꯑꯩ ꯒ꯭ꯌꯥꯟ ꯇꯥꯈ꯭ꯔꯦ ꯍꯧꯖꯤꯀꯥꯟ ꯈꯣꯡꯒꯤ ꯈꯣꯡ ꯆꯤꯛ ꯀꯟꯕꯒꯤꯀꯣ ꯑꯩꯁꯦ ꯅꯨꯡꯗꯥꯡꯗ ꯇꯨꯝꯕ ꯌꯥꯗꯕꯅꯤ ꯑꯗꯨꯒꯤ ꯆꯤꯄꯨꯅꯤꯗ
ꯑ
ꯑꯩꯁꯦ ꯑꯩ ꯄꯣꯠꯇꯗꯤ ꯌꯥꯝ ꯂꯥꯎꯅꯤꯡꯉꯥꯏ ꯂꯩꯌꯦ ꯍꯥꯏ ꯄꯩꯁꯥꯗꯤ ꯀꯣꯟꯅꯔꯣꯏꯗꯕ
ꯑꯩꯁꯨ ꯂꯩ ꯑꯗꯨꯕꯨ ꯄꯩꯁꯥ ꯂꯩꯗꯕ ꯏꯟꯁꯇꯣꯜꯃꯦꯟ ꯋꯤꯂꯤꯌꯝꯒꯤ ꯑꯃꯔꯛ ꯊꯤꯈꯤꯅꯤ
ꯑꯣ ꯑꯣ ꯃꯥ ꯁ꯭ꯀꯨꯜꯗꯤ ꯐꯖꯅ ꯆꯠꯂꯦꯀꯣ ꯖꯤꯀꯥꯟꯗꯤ ꯑꯣ ꯐꯔꯦ ꯑꯗꯨꯃꯥꯏꯅ ꯃꯁꯥꯒꯤ ꯌꯦꯟ ꯇꯥꯅꯤꯡꯉꯥꯏ
ꯑꯁ ꯅꯍꯥꯟꯗꯣ ꯀꯥꯕ ꯇꯣꯛꯈ꯭ꯔꯦꯒꯦ ꯍꯥꯏꯅꯗꯤ ꯑꯃꯔꯛꯇꯤ ꯉꯥꯡꯊꯣꯛꯄꯅꯤ
ꯑꯣ
ꯑꯣ ꯑꯗꯨꯗ ꯑꯩꯅ ꯅꯪꯅ ꯑꯩꯒꯤ ꯂꯩꯕ ꯐꯤꯕꯝꯁꯦ ꯅꯪ ꯎꯕ ꯅꯠꯇ꯭ꯔꯥ ꯑꯩꯅ ꯍꯥꯏꯕ
ꯑꯥ
ꯄꯨꯔꯒ ꯑꯁꯤ ꯐꯠꯇꯦ ꯑꯁꯤꯗꯒꯤ ꯍꯣꯡꯒꯦꯔꯗꯤ ꯂꯥꯏꯔꯤꯛ ꯇꯝꯒꯗꯕ ꯑꯗꯨꯗꯤ ꯏꯃꯥ ꯂꯩ ꯍꯥꯏ ꯇꯥꯅ ꯇꯥꯅ ꯄꯥꯟꯒꯦ ꯍꯥꯏꯔꯗꯤ ꯍꯣꯏ ꯇꯣꯛꯑꯣ ꯑꯩꯅ ꯍꯥꯏꯕ ꯑꯗꯨꯗ ꯅꯪ ꯀꯔꯤ ꯇꯧꯒꯦꯔꯥ ꯌꯨꯝ ꯑꯅꯥꯛꯄꯗ ꯃꯌꯥꯡꯁꯤꯡ ꯑꯁꯤ ꯂꯩꯕꯗꯣ ꯑꯣ ꯏꯁꯤꯡꯕꯨ ꯅꯪꯒꯤ ꯃꯔꯨꯞ ꯇꯧꯒꯅꯤ
ꯎꯝ ꯑꯁ ꯃꯔꯨꯞ ꯇꯥꯔꯁꯨ ꯍꯧꯖꯤꯛꯀꯥꯟꯗꯤꯀꯣ ꯊꯕꯥꯛ ꯇꯧꯔꯁꯨ ꯃꯌꯥꯝꯈꯣꯏ ꯍꯧꯖꯤꯛꯀꯥꯟꯗꯤ ꯊꯕꯛ ꯇꯧꯁꯨ ꯀ꯭ꯂꯥꯁ ꯂꯥꯁ ꯂꯥꯏꯕ ꯍꯧꯔꯨꯅꯤꯍꯦ ꯍꯟ ꯃꯤꯁ꯭ꯔꯤ ꯑꯗꯨꯗꯨꯗ ꯂꯩꯅ
ꯎꯝ
ꯍꯥꯎꯔꯅꯤ ꯂꯥꯏꯔꯤꯛ ꯍꯥꯏꯍꯧꯕꯅꯗꯤ ꯐꯒꯅꯤꯀꯣ ꯇꯨꯋꯦꯜꯐ ꯐꯥꯎ ꯑꯣꯏꯔꯁꯨ
ꯑꯗꯨꯅꯤ ꯑꯩꯅ ꯃꯉꯣꯟꯗ ꯍꯥꯏ ꯑꯗꯨꯝ ꯍꯥꯏꯅ ꯍꯥꯏ
ꯍꯧꯖꯤꯛ ꯀꯥꯟ ꯇꯨꯋ ꯐꯛꯦ ꯁꯨꯝꯝ ꯅ ꯊꯕꯁꯤꯕꯨ
ꯎꯝ ꯑꯩꯅ ꯀ꯭ꯂꯥꯁ ꯇꯦꯟ ꯀ꯭ꯂꯥꯁ ꯇꯦꯟ ꯍꯥꯏꯅꯗꯤ ꯍꯥꯟꯅꯗꯤ ꯑꯗꯨꯝ ꯐꯥꯏꯅ ꯍꯥꯏꯔꯝꯕꯅꯤ ꯑꯗꯣ ꯍꯧꯖꯤꯛ ꯇꯤ ꯇ꯭ꯋꯦꯜ
ꯇꯨꯋꯦꯜꯐ ꯐꯥꯎꯁꯦ ꯍꯧꯖꯤꯛꯇꯤ ꯌꯥꯗ꯭ꯔꯦ ꯑꯩꯅ ꯍꯥꯏꯕ
ꯎꯝ
ꯑꯗꯣ ꯅꯪꯒꯤ ꯃꯔꯨꯞꯁꯤꯡ ꯍꯧꯖꯤꯛ ꯌꯥꯝ ꯇꯤꯟꯅꯕ ꯅꯨꯡꯉꯥꯏꯌꯦ ꯍꯥꯏꯅ ꯅꯪ ꯍꯧꯖꯤꯛ ꯌꯥꯝ ꯇꯤꯟꯅꯔꯒ ꯇꯨꯝꯔꯒ ꯆꯥꯔꯒ ꯃꯣꯏꯒ ꯇꯤꯟꯅꯕ ꯃꯌꯥꯝꯗꯣ
ꯂꯥꯏꯔꯤꯛ ꯌꯥꯝ ꯍꯥꯏꯔꯒ ꯃꯣꯏꯗꯤ ꯑꯥ ꯑꯥꯗ ꯆꯠꯂꯅꯤ ꯑꯗꯨꯅ ꯂꯥꯛꯄꯗ ꯑꯩꯒꯤ ꯃꯔꯨꯞ ꯋꯤꯂꯤꯌꯝꯅꯦ ꯍꯥꯏꯕꯗꯣ ꯃꯣꯏꯅ ꯅꯪꯉꯣꯟꯗ ꯀꯧꯔꯁꯨ ꯅꯪ ꯈꯨꯝꯕ ꯏꯀꯥꯏꯒꯅꯤ ꯅꯪꯗꯤ ꯃꯌꯥꯡꯁꯤꯡꯕꯨ ꯅꯪꯒꯤ ꯃꯔꯨꯞ ꯑꯣꯏꯅ ꯅꯪꯒꯤ ꯅꯪꯅ ꯑꯗꯣ ꯐꯝꯂꯒ ꯄꯦꯟꯅ ꯏꯒꯗꯕꯗꯣ ꯌꯣꯠꯄꯥꯒ ꯕꯤꯜꯆꯥ ꯄꯥꯏꯔꯒ ꯅꯪ ꯍꯨꯃꯥꯡꯅ ꯆꯥꯔꯕꯅꯤꯅ ꯅꯪꯒꯤ ꯃꯔꯨꯞ ꯁꯤꯡꯒꯁꯨ ꯏꯀꯥꯏꯔꯅꯤ ꯍꯥꯏꯅ ꯍꯅ
ꯑꯥ
ꯋꯥ ꯈꯨꯝꯗꯦ
ꯎꯝ
ꯑꯗꯨ ꯈꯪꯉꯣꯀꯣ ꯑꯩꯅ ꯍꯥꯏꯕ ꯏꯃꯥꯗꯒꯤ ꯅꯪ ꯍꯦꯟꯅ ꯑꯩꯉꯣꯟꯗꯒꯤ ꯍꯦꯟꯅ ꯅꯪ ꯂꯥꯏꯔ ꯂꯥꯏꯔꯛꯀꯅꯤ ꯏꯅꯥꯛ ꯈꯨꯜꯂꯣꯏ ꯄꯩꯁꯥ ꯄꯥꯏꯔꯣꯏ ꯅꯪꯒꯤ ꯅꯪ ꯑꯩꯅ ꯅꯥꯕ ꯃꯇꯝꯗ ꯄꯩꯁꯥ ꯈꯔ ꯀꯔꯝ ꯍꯥꯏꯅ ꯆꯠꯄ꯭ꯔꯥ ꯑꯗꯨꯁꯨ ꯈꯪꯉꯤꯗꯨꯅ ꯑꯩꯅ ꯍꯥꯏꯕ ꯅꯥꯔꯁꯨ ꯍꯤꯗꯛ ꯆꯥꯅꯤꯡꯉꯥꯏ ꯂꯩꯇꯕꯒꯤ ꯑꯗꯨꯝ ꯈꯥꯡꯗꯒ ꯇꯨꯝꯕꯗꯣ ꯑꯗꯨꯝ ꯍꯥꯏꯅ ꯅꯪ ꯇꯧꯔꯛ ꯆꯀꯅꯤ ꯑꯗꯣ ꯅꯪ ꯅꯨꯄꯤ ꯊꯤꯒꯅꯤ ꯅꯨꯄꯤꯒꯤ ꯅꯆꯥꯒꯤ ꯑꯉꯥꯡ ꯄꯣꯛꯀꯅꯤ ꯄꯩꯁꯥ ꯄꯩꯁꯥ ꯉꯥꯛꯇꯅꯦ ꯑꯩꯅ ꯍꯥꯏꯕ ꯅꯀꯦ ꯇ ꯑꯒꯣ
ꯑꯗꯨꯅꯤ ꯍꯧꯖꯤꯛ ꯅꯥꯒꯦꯟ ꯇꯥꯍꯧꯗ꯭ꯔꯗꯤ ꯎꯄꯥꯏ ꯂꯩꯇꯦ ꯍꯥꯏꯔ ꯏꯗ꯭ꯔꯗꯤ ꯃꯣꯏꯒꯤ ꯐ꯭ꯌꯨꯆꯔꯒꯤꯗꯃꯛꯇ ꯍꯥꯏꯕꯅꯤ ꯎꯝ ꯅꯪꯒꯤ ꯅꯆꯥ ꯑꯩꯈꯣꯏꯒꯤ ꯏꯆꯥ ꯑꯗꯨꯗꯒꯤ ꯅꯠꯇ꯭ꯔꯦ ꯑꯗꯨꯒꯤ ꯅꯠꯇ꯭ꯔꯦ ꯃꯤꯒꯤꯁꯨ ꯃꯤꯅ ꯍꯥꯏ ꯍꯥꯏꯗꯤ ꯑꯩꯈꯣꯏ ꯑꯁ ꯑꯩꯁꯨ ꯇꯧꯔꯝꯃꯗꯤꯀꯣ ꯍꯥꯏꯅ ꯔꯤꯒ꯭ꯔꯦꯠ ꯇꯧꯔꯅꯤ ꯍꯦꯅ ꯑꯩꯁꯨ ꯏꯅꯥꯎꯅꯨꯄꯥ ꯍꯣꯏꯁꯨ ꯍꯥꯏꯕꯅꯦ
ꯎꯝ
ꯂꯥꯏꯔꯤꯛ ꯇꯝꯕ ꯇꯣꯛꯀꯦ ꯍꯥꯏꯕꯁꯦ ꯋꯥꯈꯜ ꯈꯟꯒꯅꯨ ꯍꯥꯏꯅꯕꯨꯣ ꯅꯅꯥꯎ ꯅꯨꯄꯥꯁꯨ ꯍꯧꯖꯤꯛ ꯃꯥꯒꯤ ꯀꯣꯂꯦꯖꯀꯤ ꯑꯦꯠꯃꯤꯁꯟ ꯐꯪꯗꯕꯒꯤꯀꯣ ꯍꯣꯏ ꯈꯔ ꯉꯟꯅ ꯂꯥꯛꯈ꯭ꯔꯗꯤꯀꯣ ꯐꯪꯒꯗꯧꯕ ꯈꯔ ꯊꯦꯡꯅ ꯂꯥꯛꯈ꯭ꯔꯕꯅꯤꯅ ꯎꯝ ꯐꯪꯗꯕꯩ ꯍꯧꯖꯤꯛ ꯀꯝꯄ꯭ꯌꯨꯇꯔ ꯇ꯭ꯔꯦꯅꯤꯡꯀꯣ ꯆꯠꯍꯠꯂꯤ ꯈꯪꯅꯗꯤ ꯑꯦꯀꯥꯎꯟꯇꯦꯟꯒꯨꯝꯕꯗꯤ ꯇꯧꯕ ꯌꯥꯒꯅꯤꯘꯅ ꯑꯩꯈꯣꯏ ꯑꯦꯛꯖꯥꯝꯒꯨꯝꯕ ꯀꯝꯄ꯭ꯌꯨꯇꯔꯗꯅꯤ ꯇ ꯇꯧꯅ ꯑꯦꯛꯆꯥꯝ ꯃꯆꯦꯠ ꯃꯆꯦꯠ ꯊꯥꯅꯤꯡꯉꯥꯏꯁꯨ ꯌꯥꯒꯅꯤꯗꯅꯀꯣ
ꯎꯝ ꯎꯝ
ꯌꯥꯎꯗꯤ ꯂꯣꯏꯈ꯭ꯔꯕꯅꯤꯅ
ꯃꯅꯦ ꯊꯥꯏꯅꯗꯤ ꯀ꯭ꯂꯥꯁ ꯑꯦꯠ ꯄꯥꯁ ꯇꯧꯔꯗꯤ
ꯂꯥꯏꯔꯤꯛ ꯀꯨꯏꯅ ꯍꯣꯏ ꯎꯝ ꯏꯅꯥꯎꯅꯨꯄꯤ ꯁꯤ ꯁꯤꯚꯥꯏ ꯆꯪꯅꯤꯡꯉꯦ ꯍꯥꯏꯌꯦ ꯂꯄꯥꯁꯨ ꯑꯣ ꯑꯣ
ꯍꯧꯖꯤꯛꯇꯤ ꯁꯤꯐꯥꯏ ꯆꯪꯒꯗꯕꯁꯦ ꯎꯝ
ꯎꯝ ꯏꯝꯐꯥꯜꯗ ꯂꯩꯕꯗꯣ ꯃꯣꯏꯅꯤ ꯀꯔꯤ ꯈꯜꯂ ꯂꯩꯕ꯭ꯔꯥ ꯈꯪꯗꯦ ꯑꯗꯨ ꯇꯠꯇꯣꯏꯅꯤ ꯍꯥꯟꯅ ꯆꯠꯂ ꯂꯩꯌꯦ ꯃꯥꯅ ꯇꯧꯅꯤꯡꯕꯀꯣ ꯃꯥꯒꯤ ꯐꯤꯁ ꯒ꯭ꯔꯥꯎꯟ ꯏꯁꯇꯥꯔꯒꯨꯝꯕꯒꯤꯁꯨ ꯐꯪꯉꯗꯤ ꯐꯒꯗꯕꯀꯣ
ꯎꯝ
ꯍꯣꯏꯗꯤ ꯂꯥꯏꯅ ꯂꯩꯕꯅꯤꯗꯅ ꯃꯥꯗꯤ
ꯎꯝ
ꯀꯀꯣ ꯅꯣꯟꯗ ꯒ꯭ꯔꯥꯎꯁ ꯇꯥꯒ ꯑꯃ ꯂꯩꯊꯣꯛꯄꯗꯤ ꯂꯥꯎꯕ ꯌꯥꯒꯅꯤꯒꯤꯅꯀꯣ ꯂꯔꯦꯀꯔꯥ ꯍꯩꯔꯗꯤ ꯀꯥꯡꯥꯎꯊꯤꯟꯒꯨꯝꯕ
ꯎꯝ
ꯃꯥ ꯈꯨꯠ ꯈꯨꯗꯤ ꯂꯩꯔꯦꯗ ꯊꯨꯅ ꯇꯣꯂꯣꯞ ꯆꯥꯒꯦ ꯍꯥꯏꯔꯗꯤ ꯏꯁꯥꯒꯤ ꯍꯣꯠꯅꯕꯒꯤ ꯃꯇꯨꯡ ꯏꯜꯂꯦꯅ ꯍꯣꯠꯅꯕ ꯀꯥꯟꯗꯗꯤꯅ ꯐꯪꯒꯅꯤ ꯍꯣꯠꯅꯕ ꯀꯟꯗ꯭ꯔꯗꯤ ꯃꯤꯅꯤ ꯍꯥꯏꯕꯒꯤ ꯒꯤ ꯍꯛꯇ ꯆꯠꯂꯗꯤ ꯍꯥꯏꯕꯤꯔꯁꯨ ꯍꯣꯠꯅꯕ ꯁꯣꯔꯣꯛ ꯃꯁꯥ ꯌꯥꯎꯗ꯭ꯔꯗꯤ ꯎꯄꯥꯏ ꯂꯩꯇꯦꯕ
ꯍꯣꯏ ꯑꯗꯨꯝ ꯍꯥꯏꯗꯤ ꯍꯥꯏ ꯍꯥꯏꯔꯒ ꯂꯩꯕꯅꯦ ꯑꯗꯨꯝ ꯑꯣ ꯅꯥꯕ ꯍꯧ ꯃꯉꯣꯟꯗ ꯂꯩꯇ꯭ꯔꯦ ꯋꯤꯂꯤꯌꯝꯗꯤ
ꯑꯁ ꯑꯩꯈꯣꯏꯁꯨ ꯃꯦ ꯍꯟꯗꯛꯁꯦ ꯑꯩꯗꯤꯥꯁ ꯑ ꯑꯗꯨꯁꯨ ꯄꯥꯁ ꯇꯧꯔꯣꯏꯗ꯭ꯔꯥ ꯍꯥꯏꯅ ꯈꯜꯂ ꯂꯩꯥꯏꯔꯒ ꯊꯥꯖꯕ ꯌꯥꯎꯗ꯭ꯔꯦꯕ ꯐꯣꯟꯗꯣ ꯐꯣꯟꯗꯣ ꯔꯣꯝꯗ ꯊꯣꯡ ꯂꯣꯟꯁꯤꯟꯈꯤꯅꯤ ꯂꯥꯏꯔꯤꯛ ꯄꯥꯒꯗ꯭ꯔꯥ ꯍꯥꯏꯔꯒ ꯊꯣꯡ ꯂꯣꯟ ꯗꯅ ꯒꯦꯝꯗꯣ ꯑꯩ ꯑꯩꯗꯤ ꯉꯥꯡꯉꯨꯁꯨ ꯉꯥꯡꯅꯤꯡꯗ꯭ꯔꯦ ꯉꯥꯡꯗ꯭ꯔꯁꯨ ꯀꯔꯤ ꯇꯧꯒꯅꯤ ꯍꯟꯕꯗ ꯑꯩꯈꯣꯏꯒꯨꯝꯅ ꯍꯥꯏꯗꯤ ꯍꯣꯏ ꯍꯧꯖꯤꯛꯁꯦ ꯌꯦꯡꯉꯣꯅꯦ ꯑꯩꯈꯣꯏꯁꯨ ꯊꯕ ꯊꯕꯛ ꯇꯧꯕꯤꯔꯦ ꯍꯥꯏꯅ ꯇꯧ ꯍꯧꯖꯤꯛ ꯌꯥꯗ꯭ꯔꯦꯗꯅ ꯔꯤꯒꯨꯂꯔ ꯑꯣꯏꯗ ꯊꯕꯛꯇꯤ ꯂꯩꯈ꯭ꯔꯦꯗꯅ ꯑꯗꯨꯒꯤ ꯑꯩꯈꯣꯏ ꯃꯍꯥꯎ ꯍꯥꯟꯅ ꯈꯪꯕꯒꯤ ꯅꯣꯏꯗ ꯍꯥꯏꯕ ꯋꯥꯅꯤ ꯍꯦꯟꯅ ꯍꯥꯏꯔ ꯂꯩꯕꯅꯤ ꯏꯃꯥꯕꯨ ꯅꯨꯡꯁꯤꯔꯗꯤ ꯏꯃꯥꯕꯨ ꯋꯥꯍꯟꯗꯅꯤꯉꯥꯏ ꯇꯧꯈ꯭ꯔꯣ ꯍꯥꯏꯅ ꯇꯒꯅꯤ ꯂꯝꯍꯦꯟ ꯃꯟꯕꯒꯤꯀꯣ ꯍꯥꯟꯅꯒꯣ ꯈꯔ ꯄꯤꯛꯄ ꯀꯥꯟꯗꯀꯣ ꯂꯝꯍꯦꯟ ꯃꯟꯥꯟꯕꯒꯤ ꯏꯃꯥꯒꯤ ꯃꯕꯨꯡꯗꯨꯅꯀꯣ ꯑꯅꯥꯎ ꯅꯨꯄꯥꯗꯅ ꯅꯃꯥꯁꯦ ꯑꯃꯨꯛ ꯌꯨꯝ ꯍꯟꯕ ꯃꯤꯒꯤ ꯑꯣꯏꯈ꯭ꯔꯅꯤ ꯍꯥꯏꯅꯀꯣ ꯍꯥꯏꯕꯗꯒꯤ ꯃꯥ ꯈꯔ ꯋꯥ ꯈꯔ ꯏꯟꯈ꯭ꯔꯦ ꯃꯥ ꯅꯪ ꯅ ꯃꯥꯕꯨ ꯅꯨꯡꯁꯤꯕ ꯍꯥꯏꯔꯛꯑꯦ ꯍꯣꯏ ꯏꯃꯥ ꯏꯃꯥ ꯏꯃꯥꯕꯨ ꯅꯨꯡꯁꯤꯗ꯭ꯔꯤ ꯀꯅꯥꯕꯨ ꯅꯨꯡꯁꯤꯅꯤ ꯍꯥꯏꯅ ꯍꯥꯏꯌꯦ
ꯑꯥ
ꯀꯔꯤ ꯍꯥꯏꯕ꯭ꯔꯥ ꯃꯥꯅ ꯍꯥꯏꯕꯗꯣꯅ ꯑꯩꯌꯦ ꯏꯃꯥ ꯍꯤꯡꯕꯒꯤ ꯑꯍꯤꯡꯕꯅꯤ ꯍꯦꯟꯅꯀꯣ ꯌꯥꯖꯗꯤ ꯍꯥꯏꯌꯦ ꯑꯗꯨ ꯒ꯭ꯌꯥꯟꯥꯕ ꯃꯤ ꯑꯣꯏꯔꯣꯏꯗꯣꯏꯀꯣ ꯑꯗꯨꯒꯤ ꯋꯥꯗꯨ ꯏꯟꯅꯕ ꯆꯠꯄꯅꯤ ꯈꯪꯗꯦ ꯀꯔꯤꯒꯨꯝꯕ ꯑꯃ ꯊꯕꯛ ꯑꯃꯁꯦ ꯇꯧꯔꯅꯤ ꯄ ꯁꯥꯥ ꯑꯣꯏꯕꯅꯤꯅꯀꯣ ꯎꯝ
ꯅꯨꯄꯤ ꯉꯥꯛꯇ ꯑꯣꯏꯔꯕꯗꯤ ꯐꯗꯕ ꯅꯨꯄꯥ ꯌꯥꯎꯕꯁꯦ ꯇꯜꯂꯦ ꯅꯠꯇ꯭ꯔ ꯅꯨꯄꯤ ꯈꯛꯇ ꯍꯤꯡꯕ ꯌꯥꯕꯅꯦꯕ
ꯎꯝ
ꯅꯨꯄꯥ ꯌꯥꯎꯕꯁꯤꯗ ꯑꯩ ꯀꯣꯛ ꯅꯥꯔꯦ
ꯑꯗꯨꯅꯤ ꯑꯗꯨꯒꯤ ꯅꯨꯄꯥ ꯂꯩꯕꯁꯦ ꯐꯗꯤ ꯐꯩꯌꯦ ꯍꯥꯏꯅ ꯍꯥꯏꯗꯤ ꯍꯥꯏꯌꯦ ꯑꯗꯨꯕꯨ ꯑꯩ ꯅꯨꯄꯥꯁꯦ ꯑꯩ ꯇꯥꯟꯈ꯭ꯔꯦ ꯅꯨꯄꯤꯅ ꯍꯦꯟꯅ ꯄꯥꯡꯈ꯭ꯔꯦ ꯑꯩꯀꯣ ꯍꯟꯗꯛ ꯑꯉꯥꯡ ꯄꯣꯛꯄꯁꯦ ꯌꯨꯝꯒꯤ ꯃꯤꯅꯗꯤ ꯅꯨꯄꯥ ꯄꯥꯝꯃꯤꯀꯣ ꯍꯥꯏꯗꯤ ꯏꯁꯥꯒꯤ ꯊꯣꯛꯄꯒꯤ ꯃꯍꯩꯗꯤ ꯂꯩꯒꯅꯤꯗꯅꯀꯣ
ꯎꯝ
ꯑꯦ ꯑꯩ ꯑꯍꯥꯟꯕ ꯔꯣꯗꯥꯝ ꯁ ꯄꯣꯛꯄꯗꯣ ꯑꯗꯨꯣꯏ ꯃꯇꯝꯗꯗꯤ ꯑꯩ ꯅꯨꯄꯤ ꯌꯥꯝ ꯄꯥꯝꯃꯅꯦ
ꯎꯝ
ꯅꯨꯄꯤ ꯌꯥꯝ ꯄꯥꯝꯃꯦ ꯑꯗꯣ ꯍꯟꯗꯛ ꯄꯣꯛꯄꯁꯦ ꯈꯪꯗꯦ ꯏꯁꯣꯔ ꯅꯪ ꯅꯄꯤꯕꯅꯤ ꯅꯨꯄꯤ ꯑꯣꯏꯒꯦꯔꯥ ꯅꯨꯄꯥ ꯑꯣꯏꯒꯦꯔꯥ ꯑꯩꯗꯤ ꯀꯔꯤꯁꯨ ꯍꯥꯏꯕ ꯂꯩꯇ꯭ꯔꯦ ꯍꯥꯏꯅ ꯀꯣ ꯍꯜꯂ ꯂꯩꯅꯦ ꯂꯣꯏꯅꯄꯤ ꯄꯣꯛꯑꯦ ꯑꯥꯟꯕꯥꯟꯕꯗ ꯅꯨꯄꯥ ꯅꯨꯄꯤ ꯑꯗꯨꯃꯥꯏꯅ ꯑꯩꯁꯦ ꯆꯦꯟꯖ ꯇꯧꯒꯗꯧꯕ ꯃꯥꯜꯂꯦ ꯑꯩꯒꯤ ꯋꯥꯈꯜꯗ ꯍꯥꯏꯕꯅꯤꯗ
ꯎꯝ
ꯍꯦ ꯈꯪꯗ꯭ꯔꯦꯗ ꯄꯨꯟꯁꯤꯁꯦ ꯀꯃꯥꯏꯅ ꯍꯤꯡꯈꯤꯅꯤ ꯁꯤꯕꯁꯨ ꯍꯧꯖꯤꯛꯇꯤ ꯀꯤꯔꯤ ꯏꯆꯥ ꯅꯨꯨꯄꯤ ꯂꯩꯅꯤꯅ ꯁꯤ ꯁꯤꯕ ꯉꯝꯃꯨꯗ꯭ꯔꯥꯗ ꯁꯤꯕ ꯉꯝꯈ꯭ꯔꯦ ꯎꯝ
ꯑꯩꯈꯣꯏ ꯃꯔꯩꯕꯛꯁꯦ ꯌꯥꯝ ꯊꯤꯌꯦ ꯃꯤꯗꯤ ꯌꯥꯝ ꯐꯩꯕ
ꯑꯩꯈꯣꯏꯁꯨꯀꯣ ꯑꯩꯈꯣꯏꯒꯤ ꯏꯃꯨꯡꯁꯨꯀꯣ ꯅꯨꯄꯥꯁꯦ ꯀꯨꯏꯅ ꯍꯤꯡꯗꯦ
ꯎꯝ
ꯎ ꯍꯥꯏꯗꯤ ꯑꯗꯨ ꯑꯩꯈꯣꯏꯅ ꯃꯁꯤꯡꯗꯣ ꯊꯤꯕꯒꯤ ꯅꯠꯇꯦꯗ ꯑꯗꯨ ꯑꯣꯏꯔꯁꯨ ꯑꯗꯨꯝ ꯌꯦꯡꯕꯗꯀꯣ
ꯇꯨ ꯊ ꯄꯣꯕꯈꯤ ꯃꯗ ꯈꯁꯤꯕꯥꯝꯇ ꯂꯥꯛꯑꯣꯍꯣ ꯍꯠ ꯃꯉꯔꯥꯎꯅꯦ
ꯎꯝ
ꯀ ꯀꯌꯥ ꯐꯔꯥ ꯑꯗꯨ ꯈ ꯇꯃꯗꯔꯣ ꯁꯤꯒꯅꯦ ꯑꯗꯨꯗꯤ